ꯇꯥꯝ ꯍꯥꯎꯋꯣ ꯆꯥꯔꯕꯣ
ꯆꯥꯗ꯭ꯔꯤꯗ ꯅꯪꯗꯤ ꯆꯥꯔꯕꯣ
ꯍꯣꯏ ꯆꯥꯔꯦ ꯑꯈꯣꯏꯗꯤ
ꯉꯜꯂꯦꯍꯦ
ꯍꯣꯏ ꯉꯁꯤꯁꯦ ꯈꯔ ꯉꯟꯈ꯭ꯔꯦ ꯑꯍꯥꯎꯕ ꯈꯔ
ꯑꯍꯥꯎꯕ ꯃꯥꯜꯂꯦꯗ
ꯇꯧꯕꯩꯒꯤ ꯈꯔ ꯉꯜꯂꯨꯔꯦ ꯑꯍꯥ ꯑꯍꯥ ꯑꯍꯥ
ꯅꯩꯔꯦ ꯀꯩꯅꯣ ꯑꯗꯨꯗꯤ ꯀꯩ ꯃꯊꯦꯜ ꯑꯣꯏꯅ ꯇꯧꯔꯒꯦ ꯉꯁꯤꯗꯤ
ꯉꯁꯤꯁꯦ ꯀꯩꯅꯣꯅꯤꯗ ꯑꯣꯛ ꯍꯥꯏꯗꯣ ꯑꯍꯥ ꯑꯍꯥ ꯑꯍꯥ
ꯑꯁ ꯌꯥꯝ ꯂꯣꯠꯂꯤꯀꯣ ꯏꯟꯁꯥꯡ ꯈꯔ ꯍꯥꯎꯕꯒꯤ ꯌꯥꯝ ꯂꯣꯠꯂꯦꯀꯣ
ꯑꯍꯥ ꯑꯍꯥ
ꯍꯪꯕ ꯀꯥꯁꯤ ꯏꯀꯥꯏꯔꯛꯇꯧꯔꯦꯕꯣ
ꯂꯧꯁꯤꯟꯕ ꯉꯝꯗꯕ
ꯉꯁꯤꯗꯤ ꯀꯩ ꯀꯩ ꯇꯧꯔꯤꯒꯦ
ꯀꯩꯑꯕ
ꯉꯁꯤꯗꯤ ꯀꯩ ꯀꯩ ꯇꯧꯔꯒꯦ
ꯑꯁ ꯉꯁꯤꯁꯦ ꯌꯨꯝꯗ ꯂꯩꯇꯦ ꯊꯕꯛ ꯆꯠꯂꯨꯋꯦ
ꯇꯠꯊꯣꯛꯄ꯭ꯔꯣ ꯍꯥꯏꯁꯦ ꯑꯣꯀꯦ
ꯑꯦꯝ ꯌꯨꯗ ꯆꯠꯂꯨꯔꯒ ꯆꯦ ꯆꯥꯡ ꯈꯔ ꯖꯤ ꯄꯤꯒꯤ ꯆꯦꯁꯨ ꯂꯧꯊꯣꯛꯎꯕ
ꯑꯣ ꯃꯥꯏ ꯀꯩ ꯆꯦꯅꯣ
ꯃꯥꯏ ꯁꯥꯔꯇꯤꯐꯤꯀꯦꯠꯅꯤꯗ
ꯑꯣꯅꯔꯁꯀꯤꯗꯨꯔꯣ
ꯍꯣꯏ
ꯑꯗꯨꯝ ꯉꯟꯅ ꯐꯪꯕ꯭ꯔꯣ ꯍꯥꯏꯖꯦ
ꯃꯥꯡꯒꯤꯗꯤ ꯂꯧꯊꯣꯛꯄ ꯌꯥꯔꯦ ꯂꯧꯊꯣꯛꯑꯦ
ꯑꯩꯁꯨ ꯂꯧꯊꯣꯛꯅꯤꯡꯉꯥꯏ ꯂꯩꯌꯦꯅꯦ ꯑꯣꯅꯔꯁꯀꯤꯗꯣ ꯁꯥꯔꯇꯤꯐꯤꯀꯦꯠꯇꯣ ꯂꯧꯁꯤꯟꯕ ꯉꯝꯗꯕ
ꯅꯣꯏ ꯂꯧꯊꯣꯛꯇ꯭ꯔꯤꯕꯣ ꯑꯗꯨ ꯇꯁ
ꯑꯈꯣꯏꯖꯨ ꯂꯧꯊꯣꯛꯇ꯭ꯔꯤ ꯊꯥ ꯀꯌꯥꯃꯨꯛꯇꯤ ꯆꯪꯒꯦ
ꯍꯥ ꯑꯃ ꯁꯦꯝꯕꯒ ꯋꯥꯟ ꯃꯟꯗꯤ ꯆꯪꯉꯦ ꯑꯗꯣ ꯑꯩ ꯂꯩꯔꯤꯉꯩꯗ ꯇꯧꯍꯧꯔꯣ
ꯑꯗꯨꯗꯤ ꯅꯉꯣꯟꯗ ꯀꯌꯥꯃꯨꯛꯇꯤ ꯆꯪꯈꯤꯔꯣꯗꯣ
ꯎꯝ ꯐꯣꯝ ꯂꯧꯕꯗꯨꯗꯤ ꯐꯣꯝꯗꯨꯗꯤ ꯅꯪꯅ ꯇꯨ ꯍꯟꯗ꯭ꯔꯦꯗꯀꯤ ꯂꯩ ꯊ꯭ꯔꯤ ꯍꯟꯗ꯭ꯔꯦꯗꯀꯤ ꯂꯩ ꯊ꯭ꯔꯤ ꯍꯟꯗ꯭ꯔꯦꯗꯀꯤ ꯈꯔ ꯊꯨꯒꯅꯤ ꯄꯁꯦꯁꯇ
ꯊ꯭ꯔꯤꯗꯦꯛꯀꯤꯗ ꯍꯞꯇꯥ ꯃꯅꯨꯡꯗ ꯑꯣꯏꯅ ꯂꯥꯛꯄ꯭ꯔꯣ
ꯐꯠꯇ ꯑꯃ ꯅꯠꯇꯦ ꯍ ꯇꯖꯤ
ꯑꯗꯨꯗꯤ ꯅꯪ ꯑꯦꯝ ꯌꯨ ꯗꯤꯁꯇ꯭ꯔꯤꯛꯃꯨꯛ ꯆꯠꯀꯗ꯭ꯔꯣ
ꯇ ꯄꯨ ꯆꯂꯨꯗꯅꯤ ꯎꯝ
ꯑꯣ ꯑꯗꯨꯝ ꯆꯠꯂꯗꯤ ꯅꯪꯉꯣꯟꯗ ꯅꯪ ꯑꯩ ꯐꯣꯝ ꯍꯥꯟꯅ ꯐꯤꯜ ꯑꯞ ꯇꯧꯕꯗꯤ ꯂꯩꯌꯦ
ꯁꯦꯝꯕꯗꯨꯗꯤ ꯅꯪꯅ ꯁꯦꯝꯕ ꯆꯠꯂꯣ
ꯑꯗꯨꯅꯦ ꯀꯩꯅꯣꯗꯣ ꯐꯣꯝꯗꯣ ꯄ꯭ꯔꯤꯟꯁꯤꯄꯥꯜꯅ ꯁꯥꯏꯟ ꯇꯧꯕ
ꯁꯥꯏꯟ ꯇꯧꯕ ꯍꯥꯏꯕ ꯅꯪ ꯐꯣꯠꯇꯗꯦ
ꯍꯣꯏ ꯌꯥꯎ
ꯅꯅꯦ ꯋꯥ ꯐꯠꯇꯦ
ꯍ
ꯄ꯭ꯔꯤꯟꯁꯤꯄꯥꯜꯅ ꯁꯥꯏꯟ ꯇꯧꯕꯤꯕ ꯆꯦꯗꯣ
ꯑꯥ
ꯑꯗꯨ ꯂꯩꯌꯦꯕ
ꯍꯣꯏ ꯍꯣꯏ
ꯊꯥꯏꯅ ꯇꯨ ꯊꯥꯎꯖꯟ ꯇ꯭ꯋꯦꯟꯇꯤ ꯐꯥꯏꯚꯇ ꯇ꯭ꯋꯦꯟꯇꯤ ꯐꯣꯔꯗꯔ ꯑꯣꯏꯕꯅꯦꯕ ꯁꯥꯏꯟ ꯇꯧꯕꯤꯕꯗꯣ
ꯑ ꯍꯣꯏ ꯌꯥꯅꯤꯗ
ꯑ ꯑꯗꯨꯗꯤ ꯑꯗꯨ ꯆꯦꯗ ꯅꯉꯣꯟꯗ ꯄꯤꯁꯜꯂꯒ ꯅꯪꯅ ꯑꯗꯨꯝ ꯇꯧꯕꯤꯕ ꯌꯥꯏꯅ ꯄꯤꯕꯤꯔꯝꯕ ꯌꯥꯏꯅ
ꯑꯩꯁꯦ ꯗꯦꯠ ꯐꯣꯔꯇꯤꯟꯗꯒꯤ ꯍꯧꯅ ꯑꯩ ꯑꯉꯣꯟꯕ ꯊꯕꯛ ꯀꯩꯅꯣꯒꯤ ꯄꯤ ꯃꯥꯒꯤ ꯊꯕꯛꯇꯣ ꯑꯩ ꯒꯥꯔꯤ ꯊꯧꯕꯅꯦꯕ
ꯃꯥꯔ
ꯃꯈꯣꯏꯒꯤ ꯑꯉꯥꯡ ꯁ꯭ꯀꯨꯜ ꯖꯦꯟ ꯇꯧꯅꯕ ꯑ
ꯑꯣ ꯑꯠꯆꯥ ꯑꯠꯆꯥ ꯑꯠꯆꯥ ꯑꯣ ꯃꯣꯏ ꯦꯟ ꯂꯩꯈ꯭ꯔꯕꯣ
ꯅꯠꯇꯦ ꯃꯣꯏꯒꯤ ꯅꯠꯇꯦ ꯃꯔꯤꯌꯥ ꯃꯣꯇꯦꯁꯣꯔꯤ ꯍꯥꯏꯕ꯭ꯔꯥ ꯍꯥꯏꯕꯅꯦ ꯁ꯭ꯀꯨꯜꯗ ꯃꯤ ꯑꯇꯣꯞꯄꯒꯤꯅꯦ
ꯔꯦꯟꯒꯤꯅꯦꯅ ꯑꯗꯨꯗꯤ ꯄꯤꯊꯣꯛꯄ
ꯎꯝ
ꯑꯣꯀꯦ ꯁ꯭ꯀꯨꯜ ꯇꯥꯏꯃꯤꯡꯗ ꯈꯛꯇ ꯅꯪꯅ ꯊꯧꯗꯣꯏꯅꯦꯕꯀꯣ
ꯑꯣ ꯑꯗꯨꯒꯤ ꯑꯩꯁꯦ
ꯑꯗꯨꯗꯤ ꯌꯨꯝꯗ ꯐ꯭ꯔꯤ ꯂꯩꯕ ꯁꯨꯔꯨꯛꯇꯤ ꯌꯥꯝ ꯐꯩꯅ
ꯍꯣꯏ ꯑꯗꯨ ꯑꯗꯨꯒꯤ ꯑꯗꯨꯁꯨ ꯊꯕꯛ ꯐꯣꯔꯇꯤꯟꯗꯒꯤ ꯍꯧꯒꯅꯤ ꯍꯥꯏꯌꯦ
ꯑꯣꯀꯦ ꯗꯤꯁ ꯀꯃꯤꯡ ꯖꯨꯂꯥꯏ ꯐꯣꯔꯇꯤꯟꯗꯒꯤ ꯍꯧꯅꯤꯅ ꯍ
ꯃꯇꯝ ꯂꯩꯇꯔꯦꯕ
ꯅꯪꯅ ꯊꯤꯟꯗꯣꯏꯁꯦ ꯑꯉꯥꯡꯁꯤꯡ ꯊꯤꯟꯗꯣꯏꯁꯦ ꯑꯌꯨꯛꯀ ꯑꯌꯨꯛꯀ ꯃꯣꯏꯒꯤ ꯀꯩꯅꯣꯗ ꯅꯨꯡꯊꯤꯟ ꯅꯨꯡꯊꯤꯟ
ꯂꯧꯕ ꯆꯠꯀꯅꯤ ꯁꯨꯇꯤꯗ
ꯑꯗꯨ ꯅꯪ ꯗꯦꯠ ꯀꯌꯥꯗ ꯑꯦꯝ ꯌꯨ ꯀꯨꯝꯗꯤ ꯀꯨꯝꯒꯗ꯭ꯔꯣ
ꯑꯩꯁꯦ ꯑꯁ ꯑꯩ ꯇ꯭ꯋꯦꯟꯇꯤꯗꯁꯨ ꯑꯦꯛꯖꯥꯝ ꯂꯩꯌꯦ ꯇ꯭ꯋꯦꯟꯇꯤꯗꯗꯤ ꯑꯩ ꯑꯣꯐ ꯂꯧꯒꯅꯤ ꯇ꯭ꯋꯦꯟꯇꯤ ꯅꯥꯏꯟꯇꯤꯟ ꯇ꯭ꯋꯦꯟꯇꯤ ꯑꯣꯐ ꯂꯧꯒꯦ
ꯑꯗꯨꯗꯤ ꯑꯗꯨ ꯃꯇꯝꯗ ꯅꯪ ꯁꯥꯟꯕꯤ ꯁꯟꯒꯗ꯭ꯔꯣ ꯀꯣ ꯀꯨꯝꯁꯦ ꯍꯥꯏꯏꯗꯤ ꯀꯨꯝꯃꯤꯟꯅꯕ ꯌꯥꯏꯗ
ꯑꯗꯨꯝ ꯀꯨꯝꯃꯒ ꯍꯣꯏ ꯀꯨꯝꯃꯤꯟꯅꯔ ꯀꯣ ꯀꯩꯅꯣ ꯇꯧꯔꯁꯦ ꯑꯗꯨ ꯅꯪ ꯑꯩ ꯍꯥꯏꯕꯤꯔꯒꯦ ꯑꯗꯨꯒ ꯅꯪ ꯆꯠꯂꯣ ꯑꯩ ꯑꯦꯛꯖꯥꯝ ꯊꯥꯔ ꯂꯩꯔꯅꯤ ꯅꯪꯒꯤ ꯐ ꯀꯔꯤ ꯀꯔꯥ ꯏꯒꯗꯕ ꯀꯔꯤ ꯀꯔꯥ ꯐꯤꯜꯞ ꯖꯦꯔꯣꯛꯁ ꯀꯔꯤ ꯀꯔꯥ ꯇꯧꯕꯅꯣ ꯄ꯭ꯔꯣꯁꯦꯁꯇꯨ ꯅꯪ ꯇꯧꯔꯒ ꯅꯪ ꯁꯝꯃꯤꯠ ꯇꯧꯕ ꯅꯁꯥꯅ ꯁꯝꯃꯤꯠ ꯇꯧꯕ ꯑꯗꯨꯕꯨꯗꯤ ꯑꯗꯨꯒ ꯑꯩꯅ ꯍꯥꯏꯕꯤꯒꯦ ꯍꯥꯏꯅꯕꯤꯔꯒ ꯑꯗꯨꯒꯤ ꯑꯃꯨ ꯂꯧꯕ ꯃꯇꯝꯗꯣ
ꯎꯝ
ꯑꯃꯨꯛꯀ ꯂꯧꯕ ꯃꯇꯝꯗꯗꯤ ꯊꯥ ꯑꯃ ꯁꯨꯗ꯭ꯔꯤꯉꯩꯗꯒꯤ ꯑꯩ ꯍꯥꯏ ꯍꯥꯡꯕꯤꯔꯒ
ꯎꯝ
ꯀꯩꯅꯣ ꯇꯧꯒꯦꯕ ꯂꯧꯊꯣꯛꯄꯤꯉꯦꯕ
ꯍꯣꯏ ꯄꯤꯒꯦ ꯄꯤꯁꯦ ꯍꯥꯏꯔꯗꯤ ꯀꯩꯅꯣ ꯑꯩꯈꯣꯏ ꯑꯩꯈꯣꯏ ꯍꯣꯂꯤ ꯑꯩꯣꯏꯅꯦ ꯀꯧꯇꯥꯛ ꯑꯩꯈꯣꯏꯅꯦ ꯑꯩꯈꯣꯏ ꯄꯨꯟꯁꯜꯂꯒ ꯄꯤꯕ ꯌꯥꯏꯀꯣ ꯑꯗꯨꯅ ꯍꯦꯟꯅ ꯁꯝꯒꯅꯦꯕ ꯍꯥꯏꯗꯤ ꯃꯤ ꯑꯍꯨꯝ ꯑꯍꯨꯝ ꯑꯗꯨꯋꯥꯏꯒꯤ ꯑꯍꯨꯝ ꯃꯔꯤꯒꯤ ꯊꯥꯖꯤꯜꯂꯛꯑꯦ ꯊꯨꯅ ꯈꯔ ꯐꯪꯗꯧ ꯃꯥꯟꯕ ꯍꯥꯏꯅ ꯑꯩꯒꯤ ꯃꯣꯠꯇ
ꯍꯣꯏ ꯑꯗꯨꯁꯨ ꯍꯣꯏ ꯌꯥꯝ ꯊꯨꯅꯗꯤ ꯀꯩꯅꯣ ꯇꯧꯔꯔꯣꯏ ꯍꯥꯏꯗ ꯎꯝ
ꯑꯩꯅ ꯃꯣꯏꯗ ꯍꯥꯏꯕꯤꯗꯕꯤꯗ ꯍꯥꯏꯗꯕꯤꯗ ꯃꯣꯏ ꯈꯪꯍꯟꯗꯕꯤꯗ ꯏꯇꯣꯝꯅ ꯇꯧꯕꯗꯣ ꯑꯩꯁꯨ ꯀꯩꯅꯣ ꯇꯧꯋꯦꯕ ꯅꯨꯡꯉꯥꯏꯇꯦꯅ ꯑꯗꯨꯒꯤ ꯃꯣꯏꯁꯨ ꯍꯥꯏꯅꯒꯤꯁꯦ ꯅꯪ ꯑꯦꯛꯖꯥꯝꯒꯤ ꯃꯇꯝꯗꯀꯣ ꯅꯪ ꯑꯦꯛꯖꯥꯝꯗ ꯄꯨꯡ ꯀꯌꯥꯃꯨꯛꯇꯤ ꯊꯥꯈꯔꯣ ꯄꯨꯡ ꯑꯃ ꯑꯅꯤ
ꯄꯨꯡ ꯑꯅꯤ ꯐꯥꯎ
ꯑꯩ ꯍꯥꯏꯕꯗꯤ ꯄꯨꯡ ꯀꯌꯥꯃꯨꯛ ꯊꯥꯒꯦꯕ
ꯑꯦꯂꯕꯦꯟꯗꯒꯤ ꯏꯂꯚꯦꯟ ꯇꯦꯟ ꯑꯦꯂꯚꯦꯟ ꯇꯨꯋꯦꯜꯐ
ꯇꯦꯟ ꯏꯂꯕꯦꯟ ꯇꯣ ꯇꯦꯟꯗꯒꯤꯝ ꯑꯣꯀꯦ ꯑꯗꯨꯗꯤ
ꯃꯗꯨꯦꯇ ꯏꯂꯚꯦꯟ ꯇ꯭ꯋꯦꯜꯐ ꯑ ꯇ ꯇ꯭ꯋꯦꯜꯐ ꯋꯥꯟ ꯇꯨ
ꯑꯣ ꯑꯗꯨꯗꯤ ꯅꯪ ꯏꯚꯤꯅꯤꯡ ꯑꯗꯨꯋꯥꯏꯗ ꯂꯣꯏꯅ ꯇꯨ ꯐꯥꯎ ꯃꯅꯨꯡꯗ ꯂꯩꯅꯤꯅ ꯑꯦꯛꯖꯥꯝ ꯍꯣꯜꯗ
ꯎꯝ
ꯑꯗꯨꯗꯤ ꯑꯩꯈꯣꯏ ꯀꯨꯝꯃꯤꯟꯅꯔꯒ ꯀꯥꯕꯗꯤ ꯅꯪ ꯀꯥꯕ ꯀꯥꯕ ꯌꯥꯏꯅ ꯅꯇꯣꯝꯗ
ꯍꯣꯏ
ꯑꯗꯨꯗꯤ ꯗꯦꯠ ꯇ꯭ꯋꯦꯟꯇꯤꯒꯨꯝꯕꯗ ꯌꯦꯡꯉꯁꯦ ꯌꯦꯡꯉꯒ ꯆꯦꯗꯣ ꯊꯥꯏꯅꯒꯤ ꯍꯥꯏꯗꯤ ꯑꯃꯨꯛꯀ ꯀꯣꯂꯦꯖꯇ ꯀꯨꯝꯅ ꯄ꯭ꯔꯤꯟꯁꯤꯄꯥꯜꯒꯤ ꯁꯣꯏ ꯂꯧꯕꯗꯣ
ꯍꯣꯏ ꯍꯣꯏ
ꯑꯗꯨꯁꯨ ꯇꯟꯕ ꯍꯥꯟꯅ ꯂꯧꯕꯤꯕ ꯂꯩꯕꯅꯤꯅꯀꯣ ꯁꯣꯏꯗꯣ ꯗꯦꯇꯤ ꯏꯗ꯭ꯔꯤ ꯃꯥꯂꯦ ꯃꯥꯥꯛꯁꯦꯠꯄꯨꯗꯤ ꯂꯩꯌꯦ ꯃꯔꯁꯦꯠꯄꯨꯗꯤ ꯂꯣꯏꯌꯦ ꯎꯝ ꯑꯣ ꯑꯣꯅꯔꯁꯀꯤ ꯀꯩꯅꯣ ꯈꯛꯇ ꯉꯥꯏꯔꯦꯕ ꯂꯧꯊꯣꯛꯇꯕꯗꯣ ꯁꯤꯛꯁ ꯐꯥꯎ ꯑꯩꯈꯣꯏꯗꯤ ꯁꯤꯛꯁ ꯐꯥꯎ ꯈꯛꯀꯅꯦꯅ ꯃꯥꯔꯛꯁꯤꯠꯇꯣ
ꯍꯣꯏ ꯍꯣꯏ
ꯁꯥꯔꯇꯤꯐꯤꯀꯦꯠꯇ ꯉꯥꯏꯔꯦꯕ ꯂꯧꯊꯣꯛꯇꯕ
ꯑꯝ
ꯑꯗꯨ ꯂꯧꯊꯣꯛꯑꯒ ꯔꯤꯗꯤꯗ ꯊꯝꯕꯁꯨ ꯌꯥꯏꯅꯀꯣ ꯍꯥꯏꯗꯤ ꯎꯝ ꯀꯩꯅꯣ ꯈꯨꯗꯛ ꯈꯨꯗꯛꯇ ꯐꯪꯗꯝꯕꯅꯤꯅ ꯃꯇꯝꯗꯣ ꯈꯔ ꯁꯥꯡꯅ ꯁꯥꯡꯅ ꯐꯪꯕ ꯉꯥꯏꯕꯅꯤꯅꯀꯣ ꯊꯕꯛꯀꯨꯝꯕ ꯀꯩꯀꯥ ꯀꯧꯕ ꯃꯇꯝꯗ
ꯃꯥꯅꯦ ꯃꯥꯅꯦ ꯅꯣꯏ ꯑꯗꯣ ꯃꯤ ꯑꯇꯣꯞꯄꯗ ꯍꯣꯏ ꯊꯦꯡꯅ ꯇꯧꯔꯁꯨ ꯀꯩꯁꯨ ꯀꯩꯁꯨ ꯀꯥꯏꯕ ꯂꯩꯇꯦ ꯑꯗꯨꯕꯨ ꯑꯩ ꯂꯩꯔꯤꯉꯩꯗ ꯈꯪꯅꯕ ꯃꯤꯅ ꯑꯩꯅꯁꯨ ꯈꯪꯅꯕ ꯃꯤꯗꯣ ꯊꯕꯛ ꯈꯔ ꯊꯨꯍꯟꯅꯤꯡꯉꯥꯏ ꯉꯊꯣꯛꯄꯗꯁꯨ ꯈꯔ ꯅꯨꯡꯉꯥꯏꯅꯤꯅ
ꯑꯥ ꯅꯪ ꯅꯪꯁꯨ ꯍꯟꯗꯛꯅ ꯂꯣꯏꯔꯅꯤꯅ ꯗꯤꯁꯔꯅ
ꯍꯣꯏ ꯑꯗꯨ ꯑꯣꯏꯔꯁꯨ ꯑꯩ ꯑꯗꯨꯝ ꯈꯪꯅꯕ ꯃꯤꯗꯤ ꯑꯗꯨꯝ ꯂꯩꯒꯅꯤꯅ
ꯎꯝ ꯂꯩꯕꯨꯗꯤ ꯂꯩꯅꯤ ꯂꯩꯕꯨꯗꯤ ꯑꯗꯨ ꯑꯣꯏꯔꯁꯨ ꯑꯦꯝ ꯌꯨꯒꯤ ꯀꯩꯅꯣꯒꯤꯗꯤ ꯅꯪꯒꯤ ꯁ꯭ꯇꯗꯤꯁꯇꯤ ꯂꯣꯏꯁꯤꯜꯂꯛꯑꯦꯅ
ꯂꯣꯏ ꯂꯣꯏꯗꯤ ꯂꯣꯏꯔꯦ
ꯖꯨꯟ ꯖꯨꯂꯥꯏꯒꯤ ꯍꯟꯗꯛ ꯑꯦꯛꯖꯥꯝ ꯊꯥ ꯂꯣꯏꯁꯤꯜꯂꯒꯦꯔꯣ ꯂꯣꯏꯔꯒꯦꯔꯣ ꯂꯥꯁꯔꯣ ꯑꯦꯛꯖꯥꯝꯁꯤꯅ
ꯍꯣꯏ
ꯑꯣꯀꯦ ꯑꯗꯨꯗꯤ ꯅꯪ ꯂꯩꯔꯤꯉꯩꯗ ꯇꯧꯍꯧꯕꯅ ꯐꯔꯦ ꯅꯠꯇ꯭ꯔꯗꯤ ꯀꯨꯝꯃꯒ ꯃꯤ ꯈꯪꯅꯕꯁꯨ ꯂꯩꯇꯦ ꯌꯥꯝ ꯀꯨꯏ ꯀꯨꯏꯅ ꯆꯪꯕ ꯁꯔꯨꯛꯇꯦ ꯅꯉꯣꯟꯗ ꯍꯥꯏꯅꯔꯒ ꯅꯪꯅ ꯈꯪꯅꯕ ꯂꯩꯕꯅꯤꯅꯀꯣ
ꯑꯗꯣ ꯈꯪꯅꯕ ꯃꯤ ꯈꯪꯅꯗ ꯑꯩꯒꯤ ꯑꯗꯨꯝ ꯀ꯭ꯌꯨꯗ ꯂꯦꯞꯍꯟꯒꯅꯤ ꯑꯗꯨꯒ ꯅꯪ ꯑꯁ ꯉꯁꯤ ꯊꯦꯡꯈ꯭ꯔꯦ ꯍꯌꯦꯡ ꯂꯥꯛꯑꯣ ꯍꯪꯆꯤꯟ ꯂꯥꯛꯑꯣ ꯑꯗꯨꯝ ꯇꯧꯔꯛꯀꯅꯦꯕ
ꯎꯝ
ꯑꯗꯨꯗ ꯑꯗꯨ ꯁꯨꯔꯛꯄꯨꯗꯤ ꯑꯩꯅ ꯆꯦꯗꯣ ꯑꯁꯤ ꯅꯣꯏ ꯏꯃꯥꯟꯅꯕꯁꯤꯡꯒꯤꯅꯦ ꯍꯥꯏꯅ ꯍꯥꯢꯔ ꯆꯦ ꯑꯗꯨ ꯄꯤꯁꯤꯜꯂꯗꯤ ꯗꯥꯣꯔꯦꯛ ꯂꯧꯊꯣꯛꯄ ꯌꯥꯏꯅꯤꯕ
ꯌꯥꯢ ꯍꯣꯏ
ꯎꯝ ꯑꯗꯨꯒꯤꯅꯦ ꯑꯗꯨꯒꯤꯅꯦ ꯂꯩꯇ꯭ꯔꯦ ꯗꯦꯠ ꯇꯦꯟ ꯇꯔꯥ
ꯇꯦꯟ ꯑꯦꯂꯚꯦꯟ ꯇꯨꯋꯦꯜꯐ ꯑꯗꯨꯝ ꯍꯧꯔꯅꯤꯅ ꯇꯦꯟꯗꯒꯤ ꯀꯣꯇꯥꯔ ꯆꯪꯈ꯭ꯔꯕꯅꯤꯅ ꯎꯝ ꯀꯩꯅꯣꯒ ꯑꯥꯔꯖꯦꯟꯇꯤꯅꯥꯒ ꯀꯅꯥꯒꯔꯣ ꯇꯥꯕꯗꯣ
ꯑꯥꯔꯖꯦꯟꯇꯤꯅꯥꯒ ꯈꯪꯗꯦꯅꯦ ꯈꯪꯗꯦ ꯑꯩꯁꯨ
ꯑꯩꯁꯨ ꯈꯪꯗ꯭ꯔꯦ ꯃꯣꯔꯣꯛꯀꯣꯅꯁꯨ ꯅꯠꯇꯦ ꯃꯣꯔꯣꯛꯀꯣꯔ
ꯃꯣꯔꯣꯀꯣ ꯑꯣꯢꯔꯝꯒꯅꯤ ꯍꯣꯏ
ꯌꯦꯉꯁꯤ
ꯀꯤ ꯑꯣꯏꯔꯝꯕ ꯌꯥꯏ
ꯍꯣꯔꯦꯟ ꯐꯤꯛꯆꯔ ꯑꯃꯨꯛ ꯌꯦꯡꯉꯁꯤ ꯉꯁꯤꯒꯤꯗꯤ ꯑꯣꯐ ꯐ꯭ꯔꯦꯟꯁꯈꯣꯏꯁꯨ ꯉꯥꯏꯍꯥꯛꯇꯤ ꯁꯣꯔ ꯍꯣꯟꯒꯤꯁꯤꯅꯨ ꯇꯨꯝꯕ ꯐꯪꯗꯕ ꯃꯤꯁꯨ ꯌꯥꯎꯔꯤ
ꯑꯗꯨꯅꯦ
ꯂꯣꯢꯔꯦꯅꯦ ꯕꯣꯜꯗ ꯑꯦꯗꯤꯛ ꯂꯣꯏ ꯆꯨꯅꯔꯦꯅꯦ ꯅꯍꯥꯟ ꯅꯣꯏꯗ ꯌꯦꯡꯉꯨꯕ ꯃꯇꯝꯗꯁꯨ ꯃꯣꯏꯅ ꯂꯥꯎꯕꯗꯣ ꯊꯦꯡꯕ
ꯎꯝ
ꯄꯤꯡꯗ ꯑꯩꯈꯣꯏ ꯋꯥꯡꯕ ꯃꯥꯜꯂꯦ ꯑꯩꯈꯣꯏ ꯈꯔ ꯊꯨꯕ ꯃꯥꯜꯂꯦꯅꯦ
ꯍꯣꯏ
ꯑꯩꯈꯣꯏ ꯄꯤꯡ ꯈꯔ ꯋꯥꯡꯕ ꯃꯥꯜꯂꯦ
ꯃꯥꯅꯦ ꯑꯩꯈꯣꯏꯅ ꯈꯔꯁꯨ ꯑꯆꯣꯞ ꯃꯄꯥꯟꯗꯁꯨ ꯇꯞ ꯇꯞꯅ ꯇꯧꯔꯛꯑꯦꯕ
ꯀꯩꯅꯣ ꯃꯨꯀꯣꯛ ꯆꯣꯡꯗꯣ ꯅꯀꯂꯦꯟ ꯔꯣꯝꯗꯣ
ꯍꯣꯏ
ꯑꯗꯨꯒꯤ ꯚꯗꯤꯑꯣꯗꯨ ꯎꯕ꯭ꯔꯣ
ꯍꯪꯗꯦꯅꯦ
ꯃꯀꯣꯛ ꯆꯨꯝꯒꯤ ꯚꯤꯗꯤꯑꯣꯗꯣ ꯃꯣꯏ ꯀꯩꯅꯣꯒꯤ ꯃꯣꯏꯗꯤ ꯆꯤꯡꯗ ꯑꯗꯨꯝ ꯂꯩꯌꯦꯅ
ꯍꯣꯏ ꯍꯣꯏ
ꯍꯥꯏꯗꯤ ꯁ꯭ꯂꯣꯞ ꯀꯥꯏꯑꯅ ꯃꯣꯏꯗꯤꯀꯣ ꯆꯤꯡ ꯆꯤꯡꯗ ꯂꯩꯔꯝꯃꯤ ꯄ꯭ꯂꯦꯟ ꯅꯠꯇꯦꯕ ꯏꯝꯐꯥꯜꯗꯧꯅ ꯄ꯭ꯂꯦꯟ ꯅꯠꯇꯅꯤꯅ ꯑꯗꯨꯒꯤ ꯃꯣꯏ ꯃꯣꯏ ꯃꯊꯛ ꯂꯣꯝꯗꯒꯤ ꯚꯤꯗꯤꯑꯣ ꯅꯝꯂꯛꯄꯗ ꯂꯣꯏꯔꯦ ꯂꯩꯀꯥꯏꯁꯤꯡꯅ ꯋꯥ ꯇꯧꯔ ꯄꯨꯋ ꯀꯟꯁꯔꯗ ꯅꯦ ꯑꯁꯦꯡꯕ ꯉꯁꯥꯏ ꯑꯩ ꯏꯟꯁꯇꯥꯒ꯭ꯔꯥꯝꯗ ꯊꯦꯡꯅꯕ ꯂꯣꯏꯔꯦꯍꯦ ꯑꯔꯖꯦꯟꯇꯤꯅꯥ ꯕꯣꯜ ꯍꯦꯛ ꯆꯪꯕ ꯍꯧꯒ
ꯕꯣꯏ ꯌꯥꯝꯅ ꯆꯨꯞꯄ ꯈꯨꯟꯒꯨꯝꯕꯅꯦꯕ ꯑꯗꯨ ꯑꯗꯨꯔꯣꯝꯗꯨꯁꯨ ꯂꯣꯏꯅꯤꯅꯦ
ꯎꯝ ꯃꯀꯣꯛ ꯆꯨꯡꯁꯦ ꯀꯩꯅꯣꯗ ꯅꯠꯇ꯭ꯔꯣ
ꯑꯥꯎ ꯑꯧꯒꯦ ꯑꯥꯎꯒꯦ
ꯀꯩꯅꯣꯒꯤ ꯑꯝ ꯍꯣꯔꯟꯕꯤꯜ ꯐꯦꯁꯇꯤꯚꯦꯜꯒꯨꯝꯕ ꯇꯧꯐꯝ ꯔꯣꯝꯗ ꯅꯠꯇꯕ꯭ꯔꯥ
ꯅꯠꯇꯦ
ꯇꯣꯉꯥꯟꯕ꯭ꯔꯣ
ꯑꯗꯨꯅꯤ ꯑꯗꯨꯅ ꯀꯣꯍꯤꯃꯥ
ꯑꯣꯀꯦ ꯀꯨꯍꯤꯃꯥ ꯃꯅꯨꯡꯗ ꯑꯗꯨꯅ
ꯀꯣꯔꯤꯃꯥ ꯀꯣꯍꯤꯃꯥ ꯗꯅꯦꯕ ꯍꯣꯔꯟꯕꯤꯜ ꯐꯦꯁꯇꯤꯚꯦꯜꯒꯤ ꯀꯩꯅꯣ ꯇꯧꯕꯗꯨꯗꯤ ꯃꯀꯣꯛ ꯆꯣꯡꯗꯨꯅ ꯇꯣꯉꯥꯂꯦ ꯑꯥꯎ ꯑꯩꯈꯣꯏꯒꯤ
ꯎꯝ ꯑꯩꯈꯣꯏ ꯏꯝꯐꯥꯜꯗꯒꯤ ꯃꯣꯏꯔꯥꯡ ꯆꯠꯄ ꯀꯨꯝꯕꯅꯦꯅꯦ
ꯎꯝ ꯈꯔ ꯈꯔꯕꯨꯗꯤ ꯂꯥꯞꯄꯅꯦ ꯍꯦꯟꯅꯗꯤ
ꯑꯗꯨꯗꯤ ꯇꯤꯃꯦꯡꯂꯣꯡꯒꯤ ꯆꯥꯡ ꯆꯥꯡꯗ ꯂꯩꯖꯥꯠꯂ
ꯑꯣꯏꯔꯝꯅꯤ ꯑꯗꯨꯗꯤ ꯑꯗꯨꯒꯨꯝꯕ ꯆꯥꯡꯗꯣ
ꯎꯝ ꯑꯩꯈꯣꯏꯁꯨ ꯅꯣꯡꯃꯗꯤ ꯄ꯭ꯂꯥꯟ ꯐꯖꯟ ꯇꯧꯔ ꯆꯠꯁꯤ ꯍꯥ
ꯑ ꯍꯣꯏ ꯁꯤꯃ ꯆꯠꯊꯣꯛꯁꯦ ꯆꯠꯊꯣꯛꯁꯦ ꯃꯥꯅꯦ ꯅꯍꯥꯟ ꯑꯩꯈꯣꯏ ꯆꯠꯄꯗꯨꯗꯤ ꯅꯣꯏ ꯃꯤ ꯑꯍꯨꯝ ꯈꯛꯇꯪ ꯆꯠꯄꯅꯤꯅ ꯍꯣꯏ
ꯃꯤꯠꯂꯣꯡꯒꯤꯗꯨꯗꯤ ꯌꯥꯗꯦꯍꯦ ꯂꯣꯞ ꯇꯥꯔꯦꯁꯤꯡꯕ ꯅꯨꯡꯗꯤ ꯅꯨꯡꯉꯥꯏꯍꯦ ꯅꯨꯡꯉꯥꯏꯕꯗꯤ ꯑꯗꯨꯕꯨ ꯑꯩꯈꯣꯏ ꯂꯩꯐꯝꯗꯨꯒ ꯍꯣꯁ ꯇꯧꯐꯝꯗꯨꯒ ꯌꯥꯝꯅ ꯂꯞꯅꯔꯦꯅ
ꯍꯣꯏ
ꯀꯇꯥꯏꯗꯒꯤ ꯏꯁ
ꯑ
ꯈꯔ ꯅꯛꯄ ꯖꯒꯥꯗ ꯑꯣꯏꯔꯗꯤ ꯐꯩꯌꯦ ꯑꯗꯨꯁꯨ ꯅꯠꯇꯦ
ꯃꯥꯅꯤ ꯂꯥꯞꯄꯒꯤ ꯐꯔꯛ ꯇꯥꯕꯅꯦꯕ
ꯇꯦꯟ ꯀꯦꯒꯨꯝꯕ ꯄꯨꯔꯗꯤ ꯌꯥꯗꯤ ꯌꯥꯔꯒꯦꯔꯣꯀꯣ
ꯀꯌꯥꯕ
ꯃꯤ ꯑꯃꯃꯝꯅ ꯃꯤ ꯑꯃꯃꯝꯅ ꯂꯤꯁꯤꯡ ꯇꯔꯥ ꯇꯔꯥ ꯄꯨꯊꯣꯛꯑꯗꯤ ꯌꯥꯒꯗ꯭ꯔꯥ ꯍꯣꯏ
ꯍꯣꯏ ꯁꯐꯤꯁꯦꯟꯂꯤ ꯑꯣꯏꯅꯤꯅ ꯍꯣꯠꯅꯀꯅꯤꯗ ꯑꯗꯨ
ꯀꯣꯅꯥꯕꯨꯗꯤ ꯀꯅ ꯑꯩꯈꯣꯏ ꯇꯨꯃꯤꯜ ꯂꯧꯖꯕꯗꯨꯁꯨ ꯂꯤꯁꯤꯡ ꯑꯍꯨꯝꯗ ꯑꯗꯨꯝ ꯀꯣꯏꯅ ꯀꯣꯟꯅ ꯑꯩꯅ ꯀꯣꯅꯥꯕꯨꯗꯤ ꯐ꯭ꯂꯥꯏꯠꯇ ꯆꯠꯂꯣꯏꯅ
ꯑꯩꯗꯤ ꯍꯟ
ꯎꯝ ꯐ꯭ꯂꯥꯏꯛꯀꯨꯝꯃꯦꯕ ꯆꯂꯦꯗꯤ ꯀꯅ ꯀꯧꯅ ꯀꯣ ꯕꯁꯇ ꯆꯠꯄꯅꯗꯤ ꯐꯥꯗꯤ ꯐꯅꯤ ꯕꯁ ꯑꯇꯩ ꯂꯤꯁꯤꯡ ꯀꯌꯥꯔ ꯂꯧꯕꯗꯣ ꯑꯃꯔꯥ
ꯑꯥ ꯃꯨꯝꯕꯔꯝꯅꯤ ꯎꯝ
ꯅꯪ ꯍꯦ ꯍꯦꯛ ꯒ ꯅꯒꯥꯂꯦꯟ ꯆꯠꯄꯗꯣ
ꯍꯧꯖꯤꯛꯇꯤ ꯍꯟꯗꯛꯀꯤ ꯏꯔꯥꯡꯅ ꯈꯪꯗꯦ ꯑꯗꯨ ꯍꯥꯟꯅ
ꯍꯟꯗꯛꯀꯤ ꯏꯔꯥꯡꯒꯤ ꯅꯠꯇꯕ ꯊꯥꯏꯅ ꯑꯗꯨꯝ ꯃꯣꯏ ꯂꯤꯁꯤꯡ ꯂꯤꯁꯤꯡ ꯑꯃꯃꯝ ꯂꯧꯕ꯭ꯔꯥ ꯍꯥꯏꯕ ꯑꯩꯠ ꯍꯟꯗ꯭ꯔꯦꯠ
ꯑꯥ
ꯑꯣ